ꯋꯥ ꯍꯜꯂꯣ ꯑꯁ ꯑꯩꯗꯤ ꯄꯥꯈꯠꯂꯨꯔꯦ
ꯀꯩ
ꯍꯥ
ꯊꯦꯡ ꯀꯦ
ꯀꯩꯅꯣ ꯇꯧꯕ ꯅꯪꯅ ꯈꯨꯝꯂꯛꯇꯕꯗꯨꯗ
ꯑ
ꯑꯃꯨꯛꯀ ꯅꯅꯤ ꯌꯥꯗꯕ꯭ꯔꯅ
ꯁꯟꯗ ꯊꯋꯥꯏ ꯅꯨꯡꯉꯥꯏꯇꯦꯗ ꯑꯩ
ꯀꯩꯒꯤꯅꯣ
ꯑꯃꯗꯣ ꯌꯥꯈꯤꯗ꯭ꯔꯦ ꯑꯩ ꯑꯃꯗꯣꯞ ꯇꯞꯇꯥꯏ ꯂꯩꯔꯤꯕꯅꯦ
ꯎ ꯊꯋꯥꯏ ꯅꯨꯡꯉꯥꯏꯇ꯭ꯔꯦ ꯉꯔꯥꯡꯗꯒꯤ ꯍꯦꯟꯅ ꯅꯨꯡꯉꯥꯏꯇ꯭ꯔꯦ
ꯀꯩꯅꯣꯝꯃ ꯌꯥꯔꯗꯤ ꯌꯥꯔꯒꯗ꯭ꯔꯗ
ꯎꯝ ꯁꯤꯁꯨꯦ ꯑꯃꯨꯛ ꯌꯥꯁꯜꯂꯛꯇ꯭ꯔꯗꯤ ꯁꯤꯅꯤ
ꯑ ꯏ ꯔꯀꯅꯤꯁ
ꯑꯩꯗꯤ
ꯑꯩꯁꯨ ꯑꯩ ꯑꯗꯨꯖꯅꯇ ꯀ ꯁꯕꯄꯗ ꯎꯝꯁꯤꯁꯤ
ꯈꯜꯂꯦꯕ ꯑꯗꯨꯏꯁꯦ
ꯗꯒꯤ ꯆꯠꯂ ꯗꯒꯤ
ꯎꯝ
ꯑꯗ ꯑꯗ ꯈꯕ ꯑꯗꯨꯗ ꯑꯦ ꯕꯤ ꯄꯤ ꯀꯧꯕ ꯑꯃ ꯂꯩꯌꯦꯕ ꯑꯦ ꯕꯤ ꯄꯤ ꯍꯥꯏꯗꯤ ꯑꯩꯈꯣꯏ ꯕꯣꯟ ꯇꯦꯁ ꯇꯧꯕꯠ
ꯎꯝ
ꯑꯗꯨꯗ ꯄꯣꯏꯟ ꯑꯃ ꯍꯥꯏꯗꯤ ꯁꯤꯛꯁꯇꯤꯟ ꯄꯣꯏꯟ ꯋꯥꯟ ꯑꯣꯏꯒꯗ ꯁꯤꯛꯁꯇꯤ ꯁꯤꯛꯁꯇꯤꯟ ꯄꯣꯏꯟ ꯇꯨꯗ ꯑꯗꯨꯝ ꯂꯩꯍꯧꯔꯦ꯫
ꯅꯪꯁꯦ꯫
ꯎꯝ ꯑꯩꯅ
ꯑꯩꯩꯅ ꯁꯔꯀꯒꯤ ꯁꯅ ꯊꯃꯦ
ꯀꯃꯥꯏꯁ ꯀꯋꯥꯥꯏ ꯁꯥꯅꯩ ꯌꯦꯡꯉꯣ
ꯅꯪ ꯃꯤꯡꯁꯦ ꯁꯤꯗ ꯌꯥꯎꯕꯁꯤꯔꯥ ꯎꯝ ꯅꯪꯒꯤ ꯃꯤꯡꯗꯣ
ꯎꯝ
ꯁꯤꯗ ꯌꯥꯎꯕꯗꯨꯔꯕ ꯑꯗꯨꯝ ꯀꯧꯕ꯭ꯔꯕ
ꯀꯋꯦ
ꯑ
ꯅꯪ ꯀꯩꯕꯅꯦ ꯀꯜꯂꯤꯅꯣꯖ
ꯀꯩꯅꯣ ꯀꯩ ꯑꯣꯏꯅ ꯈꯜꯂꯤꯅꯣ ꯍꯥꯏꯗꯤꯛ
ꯍꯥꯏꯗꯤ ꯑꯇꯣꯞ ꯑꯇꯣꯞꯄ ꯀꯧꯔꯝꯗꯣꯏ ꯃꯥꯂꯝꯗ꯭ꯔꯕ
ꯍ ꯎꯝ
ꯀꯧꯗꯦꯗ꯫
ꯍꯥꯎ ꯀꯔꯤꯀꯦꯠ ꯁꯅꯝ ꯑ ꯍꯥꯢꯔꯛꯑꯣ
ꯍꯥꯏꯔꯣ ꯍꯥꯏꯔꯣ ꯅꯪ ꯍꯥꯏꯔꯣ
ꯅꯪ ꯍꯥꯟꯅ ꯍꯥꯏꯔꯣꯅꯤꯍꯦ
ꯑꯩ ꯌꯨꯝꯗꯗꯤ ꯑꯇꯣꯝꯕ ꯍꯥꯏꯅ ꯀꯧꯋꯦꯕ ꯇꯣꯟ ꯇꯣꯟ ꯍꯥꯢꯅ
ꯇꯣꯝꯕ ꯇꯣꯝꯕꯒꯤ
ꯇꯣꯟꯕꯒꯤꯇꯣ ꯑꯇꯣꯝꯕ ꯑꯣꯏꯕꯩ
ꯑꯇꯣꯝꯕ ꯍꯥꯏꯁꯦ ꯏꯇꯣꯟ ꯇꯣꯕ ꯍꯥꯏꯕꯅꯦꯕ ꯂꯣꯏꯈ꯭ꯔꯕ ꯃꯇꯨꯡ ꯂꯣꯏꯈ꯭ꯔꯕ ꯃꯤꯗꯤ ꯂꯣꯏꯈ꯭ꯔꯦ ꯍꯥꯏꯅ ꯑꯃꯅꯦꯕ
ꯑꯥ
ꯑꯗꯨꯒꯤꯅꯦꯕ ꯅꯪ ꯂꯣꯏꯔꯤꯗꯣ
ꯃꯥꯅꯦ ꯇꯣꯝꯕ ꯑꯦꯇꯣꯟ ꯇꯣꯟꯕ ꯍꯥꯢꯅ ꯀꯧꯕ
ꯂꯣꯏꯈ꯭ꯔꯦ ꯍꯥꯏꯕ ꯀꯍꯥꯢꯗꯨꯗꯣꯏꯅꯣ ꯑꯩ
ꯅꯪ ꯍꯧꯖꯤꯛ ꯍꯥꯏꯒꯦ ꯊꯧꯔꯤꯗꯣ ꯍꯥꯏꯔꯛ ꯑꯣꯅꯦ
ꯑꯗꯨ ꯍꯥꯏꯔꯣꯏꯗ
ꯍꯥꯢꯔꯛ ꯑꯣ
ꯅꯪꯒꯤ ꯃꯤꯡꯗꯣ ꯀ꯭ꯔꯤꯀꯦꯠ ꯁꯥꯟꯅꯕꯒꯤ ꯃꯤꯡꯁꯨ ꯃꯥꯂꯦ ꯍꯥꯏꯕ
ꯑꯥ
ꯃꯩꯇꯩꯒꯤ ꯃꯤꯡ ꯅꯠꯇꯦꯗꯅꯀꯣ
ꯅꯠꯇꯦ ꯑꯗꯨ ꯀꯧꯅꯕꯁꯨ ꯌꯥꯎꯋꯦ
ꯌꯥꯥꯎꯦ
ꯍꯥꯏꯌꯦ ꯑꯩꯈꯣꯏ ꯉꯁꯥꯏ ꯁꯥꯟꯅꯃꯤꯟꯅꯕꯗ ꯀꯧꯋꯦꯕ ꯑꯗ ꯑꯩꯔ ꯃꯥꯔꯅ ꯑꯗꯨꯝ ꯌꯦꯡꯅꯔ ꯂꯩꯗꯦꯕ
ꯍꯥꯏꯗꯤ ꯃꯤꯡꯗꯣ ꯆꯞ ꯃꯥꯟꯅ ꯀꯧꯅꯕꯅꯤꯅ
ꯎꯝ
ꯑꯗ ꯑꯒ ꯃꯥꯒꯔ ꯌꯦꯡ ꯀꯩꯅꯣ
ꯑ ꯂꯩꯕꯗꯤꯗꯤ ꯅꯨꯡꯉꯥꯏꯖꯅꯤ
ꯑ
ꯑꯩꯗ ꯃꯕꯥꯂꯗ ꯑꯩꯈꯣꯏꯗꯤ ꯏꯁꯇ꯭ꯔꯒꯜꯗꯤ ꯇꯧꯔꯛꯦꯗ ꯀ꯭ꯔꯤꯀꯦꯠ ꯁꯥꯟꯅꯕꯗ
ꯃꯁꯥ ꯇꯧꯔꯛꯇ꯭ꯔꯗꯤ ꯂꯣꯏꯅꯃꯛ ꯀ꯭ꯔꯤꯛꯀꯦꯠ ꯈꯛꯇ ꯅꯠꯇꯦ ꯑꯃ ꯍꯦꯛꯇ ꯁꯅꯝ ꯑꯃꯗ ꯍꯦꯛꯇ ꯁꯥꯟꯅꯕ ꯑꯣꯏꯒꯦꯔꯥ ꯂꯥꯏꯔꯤꯛ ꯇꯝꯕꯗ ꯑꯣꯏꯒꯦꯔꯥ ꯃꯤ ꯂꯣꯏꯅꯃꯛ ꯑꯋꯥꯕ ꯏꯁꯇ꯭ꯔꯒꯜ ꯇꯧꯔꯒ ꯂꯥꯛꯄ ꯉꯥꯛꯇꯅꯤ ꯑꯗꯨꯅ ꯍꯦꯟꯅ ꯅꯨꯡꯁꯤꯕꯗꯤ ꯄꯨꯟꯁꯤ ꯋꯥꯔꯤꯗꯨ
ꯑꯗꯨꯅꯦ ꯑꯩꯗꯤ ꯑꯩꯗꯤ ꯀꯩꯅꯣꯝ ꯏꯌꯦꯕ ꯌꯥꯝꯅ ꯍꯥꯢꯗꯤ ꯗꯥꯏꯔꯤꯁꯦ ꯑꯩ ꯏꯁꯥꯥꯏꯒꯤ ꯄꯥꯔꯁꯣꯅꯦꯜ ꯗꯥꯏꯔꯤ ꯑꯃ ꯂꯩꯕ
ꯎꯝ ꯑꯩꯗꯤ ꯇꯜꯂꯦ
ꯑꯦꯁ ꯑꯩꯗꯤ ꯈꯨꯏ ꯊꯤꯅ ꯏꯖꯥꯅꯤ ꯏꯕꯖꯨ ꯌꯥꯝ ꯍꯩꯒꯦꯔꯥ ꯍꯥꯏ
ꯍꯥꯏ ꯀꯔ ꯍꯥꯏ ꯑꯩꯗꯤ ꯇꯜꯂꯦ
ꯑꯩꯉꯣꯟꯗꯒꯤ ꯂꯥꯏꯐꯇ ꯊꯣꯛꯈꯤꯕ ꯈꯣꯠꯈꯤꯕ ꯁꯥꯟꯅꯕꯒꯤ ꯈꯣꯠꯈꯤꯕꯒꯤ ꯂꯣꯏ ꯂꯣꯏ ꯌꯥꯎꯕ ꯌꯥꯗꯦ
ꯕꯥꯏꯕꯜꯒꯨꯝꯕꯗꯤ ꯑꯗꯨꯝ ꯋꯥꯔꯁꯀꯨꯝꯕꯗꯤ ꯏꯌꯦꯀꯣ
ꯑꯥ
ꯑꯗꯨꯒ ꯄꯨꯟꯁꯤ ꯋꯥꯔꯤꯒ ꯏꯕꯗꯨꯗꯤ ꯏꯗꯦ ꯀꯩꯗꯧꯕꯒꯤ ꯑꯗꯨꯛ ꯌꯥꯝ ꯇꯩꯕꯪꯄꯥꯟꯅ ꯍꯤꯡꯕꯗꯕꯨ ꯋꯥꯔꯀꯥꯟꯗ ꯍꯌꯦꯡ ꯀꯩꯗꯧꯕꯩ ꯏꯗꯣꯏꯅꯣꯅꯦ ꯏꯗꯦ
ꯑꯩꯗꯤ ꯏꯕꯗꯤ ꯌꯥꯝ ꯏꯒꯟꯂꯦ ꯍꯥꯏꯗꯤ ꯏꯕꯨꯁꯨ ꯌꯥꯝ ꯄꯥꯝꯖꯩ ꯑꯗꯨ ꯍꯥꯏꯇꯥꯔꯦ ꯑꯩꯅ ꯑꯍꯥꯟꯕ ꯑꯅꯤꯁꯨꯕ ꯆꯠꯄ ꯀꯥꯟꯗꯀꯣ
ꯑ
ꯑꯩ ꯑꯥꯥ ꯃꯄꯥꯟ ꯂꯝꯗ ꯑꯗꯨꯗ ꯑꯗꯨ ꯑꯣꯖꯥ ꯑꯃꯅ ꯍꯥꯏꯕ ꯑꯩꯅ ꯑꯣꯖꯥꯗꯨꯗ ꯍꯪꯕ
ꯐ ꯑꯗꯨꯗꯪ
ꯁꯥꯔ ꯁꯥꯔꯅ ꯗꯥꯏꯔꯤ ꯏꯔꯤꯁꯦ ꯀꯩꯒꯤꯅꯣꯅ
ꯁꯥꯔꯅ ꯅꯪꯒꯤ ꯍꯥꯏꯗꯤ ꯅꯪꯅ ꯊꯣꯛꯈꯤꯕ ꯈꯣꯠꯈꯤꯕꯗꯤ ꯑꯃꯣꯛ ꯅꯤꯡꯁꯤꯡꯕꯁꯦ ꯀꯩꯁꯨ ꯅꯤꯡꯁꯤꯡꯉꯔꯣꯏꯗꯅ ꯑꯗꯨ ꯅꯪꯅ ꯗꯥꯏꯔꯤꯗꯣ ꯐꯥꯥꯛꯂꯛꯑꯀꯥꯟꯗ ꯗꯤ ꯑꯦ ꯅꯪꯅ ꯁꯥꯟꯅꯈꯤꯕ ꯈꯣꯠꯈꯤꯕ ꯀꯩꯅꯣꯝ ꯇꯧꯕꯗꯣ ꯂꯣꯏ ꯏꯔꯛꯑꯥꯅꯤ
ꯌꯥ
ꯑꯁ ꯑꯗꯨꯗꯤ ꯑꯩꯗꯤ ꯏꯁꯥꯗꯁꯨ ꯀꯩꯅꯣꯅꯦꯌꯦꯕ ꯍꯥꯏꯗꯤ ꯏꯁꯄꯤꯔꯤꯠ ꯍꯥꯏꯗꯤ ꯀꯤꯕ ꯈꯪꯗꯦꯕ ꯑꯩꯗꯤ
ꯎꯝ
ꯍꯥꯏꯗꯤ ꯑꯦ ꯑꯦ ꯁꯤꯂꯤ ꯄꯣꯏꯟ ꯀꯧꯕ ꯑꯃ ꯂꯩꯌꯦꯕ ꯍꯥꯏ ꯃꯤ ꯃꯤꯅ ꯍꯦꯛ ꯄꯥꯟꯕꯕꯨ ꯄꯥꯜꯂꯕ ꯑꯗꯨꯝ ꯂꯦꯛꯊꯔꯦ ꯂꯩꯈꯤꯗ꯭ꯔꯦ ꯑꯗꯨ
ꯣ ꯑꯗꯨ ꯇꯔ ꯍꯥꯏꯅꯅꯦ ꯎꯝ
ꯒꯦꯝꯗ ꯆꯠꯈ꯭ꯔꯗꯤ ꯑꯩꯗꯤ ꯈ ꯈꯥꯍꯟꯗꯤ ꯌꯥꯗꯦꯕ
ꯎꯝ
ꯑꯗꯨꯒ ꯑꯗꯨꯝ ꯍꯩ ꯍꯥꯟꯅꯗꯒꯤ ꯑꯗꯨꯝ ꯈꯣꯏꯗꯥꯔꯄ ꯍꯥꯏ ꯇꯥꯔꯦ
ꯕꯣꯜꯒꯨꯝꯕꯗꯤ ꯄꯥꯝꯗꯕ꯭ꯔꯕ
ꯁꯥꯟꯅꯔꯗꯦ ꯁꯨꯝꯄꯥꯝ ꯄꯥꯝꯗꯦ ꯃꯤꯅ ꯍꯥꯡꯕ ꯋꯥꯅ ꯁꯨꯝ ꯑꯩꯅ ꯄꯣꯔꯇꯨꯒꯜꯁꯦ ꯁꯞꯄꯣꯔꯠ ꯇꯧꯕꯅꯦꯕ ꯑꯗꯨꯔꯁꯨ ꯍꯥꯏꯗꯤ ꯔꯣꯅꯥꯜꯗꯣꯒꯤ ꯐꯤꯠꯅꯦꯁ
ꯁꯁ ꯄ ꯇ ꯑꯣ ꯑ
ꯀꯩꯅꯣꯝꯒꯤ ꯑꯩꯅ
ꯃꯣꯏꯒꯗꯤ ꯀꯁꯨꯁꯨ ꯌꯦꯗꯤ ꯋꯥꯔꯜ ꯀꯞ ꯍꯥꯏꯔꯗꯤ ꯑꯗꯨꯝ ꯌꯦꯡꯉꯦꯕ ꯀ꯭ꯔꯤꯀꯦꯠꯀꯤ ꯕꯣꯜꯒꯤꯗꯤ ꯍꯥꯏꯗꯤ ꯀꯩꯅꯣꯒꯨꯝꯕ ꯑꯣꯏꯔꯗꯤ ꯌꯦꯡꯕ ꯁꯤꯃꯤꯐꯥꯏꯅꯦꯜꯒꯨꯝꯕ ꯇꯥꯔꯛꯇꯣꯔꯦꯗꯅ
ꯑ
ꯑꯗꯨꯒ ꯅꯪꯒꯤꯗꯤ ꯇꯤꯝꯁꯦ ꯀꯔꯤ ꯐꯦꯕꯣꯔꯥꯏꯠꯅꯣ
ꯍꯥ
ꯐꯨꯠꯕꯣꯜꯗꯗꯤ ꯀꯩ ꯐꯦꯕꯣꯔꯥꯏꯠꯅꯣꯕ ꯅꯪ
ꯑꯣ ꯀꯩꯅꯩꯅꯣ ꯐꯣ ꯀ ꯐꯅꯤ
ꯍꯥꯏꯗꯤ ꯐꯤꯐꯥ ꯋꯥꯔꯜ ꯀꯞꯀꯤ ꯍꯟꯗꯛꯀꯤ ꯅꯪ ꯐꯦꯕꯋꯥꯔꯤ ꯇꯤꯟꯁꯦ ꯀꯩꯅꯣ ꯁꯤꯅꯤ
ꯍꯣꯏ ꯆꯔꯦ
ꯄꯥꯝꯗꯕ꯭ꯔꯥ
ꯄ
ꯄꯝꯗ
ꯎꯝ
ꯌꯨꯝꯗꯗꯤ ꯅꯪꯅ ꯇꯣꯡ ꯂꯩꯔꯦ ꯀꯩ ꯇꯧ ꯀꯩ ꯍꯥꯏꯗꯤ ꯍꯥꯏ ꯀꯔꯤ ꯇꯧꯕꯤꯒꯦ ꯍꯧꯖꯤꯛꯀꯣ ꯍꯧꯖꯤꯛꯤ
ꯑꯩꯗꯤ ꯀꯩꯅꯣ ꯔꯣꯅꯥꯜꯗꯣ
ꯑꯣ ꯅꯜꯗ
ꯔꯣꯅꯥꯜꯗꯣꯁꯦ ꯁꯤ ꯈ꯭ꯔꯁꯤꯅꯦ ꯑꯦꯠ ꯃꯥ ꯁꯥꯟꯅꯔꯔꯣꯏꯕꯀꯣ
ꯑꯅꯥ
ꯁꯥꯗꯥꯔꯣꯏꯕ ꯋꯥꯔꯜ ꯀꯞꯁꯦ
ꯑꯗꯨꯅ ꯑꯩꯁꯨ ꯄꯣꯔꯇꯨꯒꯜ ꯄꯥꯝꯃꯦ
ꯀꯩꯕ
ꯍꯥꯏꯗꯤ ꯑꯩꯁꯨ ꯄꯣꯔꯇꯨꯒꯜ ꯄꯥꯝꯃꯦꯕ ꯄꯥꯝꯕꯗꯤ ꯔꯣꯅꯥꯜꯗꯣꯒꯤꯅꯦꯕ ꯑꯇꯩ ꯅꯠꯇꯦ ꯃꯥꯥꯏ ꯐꯤꯖꯤꯀꯦꯜ ꯐꯤꯠꯅꯦꯁ
ꯎꯝ
ꯐꯤꯖꯤꯀꯦꯜ ꯐꯤꯠꯅꯦꯁꯁꯦ ꯌꯥꯝꯃꯦꯕ ꯐꯩꯌꯦꯕ ꯃꯥꯁ ꯑꯗꯨꯒꯤ ꯑꯝꯕꯥꯏꯗ
ꯑ ꯍꯥꯏ
ꯃꯦꯁꯤ ꯑꯣꯏꯅ ꯁꯛꯁꯦ ꯀꯛꯑꯦꯕ ꯈꯔ
ꯎꯝ
ꯑꯗꯨ ꯀꯩꯅꯣꯝꯒꯨꯝꯕꯅ ꯄꯥꯝꯕ ꯍꯥꯏꯇꯥꯔꯦ ꯑꯅꯥꯜꯂ
ꯌꯦ ꯑ ꯌꯥꯝ ꯀꯔꯜ ꯇꯥꯕ ꯃꯤ ꯑꯃ ꯂꯩꯌꯦꯕꯀꯣ
ꯎꯝ ꯀꯔꯟ ꯇ
ꯀꯩꯅꯣ ꯈꯔꯤ ꯌꯥꯗꯅꯦ
ꯑꯣ
ꯌꯝ ꯀꯔꯜ ꯇꯥꯕ ꯃꯤ ꯑꯃ ꯂꯩꯔꯦ ꯑꯩ ꯀꯣꯜ ꯇꯧꯔꯤ ꯍꯥꯏꯔꯒꯅꯤ ꯋꯥꯗꯅꯤꯡ ꯃꯆꯇ ꯀꯣꯜ ꯑꯗꯨ ꯇꯧꯔ ꯂꯩꯈ꯭ꯔꯣ
ꯋꯥꯅꯦꯛꯗ
ꯑ ꯃ ꯅꯧ ꯀ ꯊꯠ
ꯍꯥ
ꯑꯩꯅ ꯀꯣꯜ ꯑꯗꯨꯝ ꯀꯛ ꯊꯠꯄ
ꯑ ꯉꯁꯥꯢꯒꯤ ꯑꯣꯢꯔꯦ
ꯃꯥꯏꯗꯣ ꯀꯅꯥꯔ
ꯉꯁꯥꯏꯒꯤ ꯑꯩꯈꯣꯏ ꯄꯨꯂꯞ ꯋꯥꯔꯤ ꯁꯥꯟꯅꯕ ꯀꯥꯟꯗ ꯉꯁꯥꯏ ꯅꯗꯣ ꯀꯣꯜ ꯇꯧꯔꯛꯀꯒꯦ ꯀꯥꯏꯅ
ꯑꯣ ꯈꯣꯜ ꯇꯧꯔꯛꯕ ꯍꯥꯢꯗꯣ
ꯎꯝ ꯑꯗꯨꯗ ꯑꯣꯏꯔꯖꯥꯔ
ꯃꯥꯅꯤ
ꯍꯣꯏ ꯑꯃ ꯑꯅꯤꯕꯨ ꯈꯪꯉꯤꯕ
ꯑꯗꯨ ꯇꯧꯔꯒ ꯂꯩꯒꯦ ꯀꯣꯜ ꯇꯧꯔꯤ ꯍꯥꯏꯔꯝ ꯒ ꯌꯦ ꯀ ꯇꯧꯔꯦ ꯌꯦ ꯀꯦ ꯌꯥꯝ ꯌꯦꯛꯗꯣꯏꯅꯦꯃꯥꯏꯒꯤ ꯀꯣꯜ ꯇꯧꯔꯈ꯭ꯔꯕꯅꯦꯕ
ꯑ ꯃꯥꯁꯦ ꯅꯗꯣ ꯈꯗꯥ ꯅꯗꯣ ꯈꯣꯏꯗꯥꯔꯝꯗꯣꯏ ꯃꯥꯜꯂꯤ ꯃꯥꯥꯏꯁꯦ
ꯏ ꯅꯣꯡ ꯑꯩꯉꯣꯟꯗ ꯁꯤꯗꯕ ꯑꯗꯨꯗꯤꯨꯗꯤ ꯑꯗꯨꯝ ꯇꯧꯔꯛꯑꯦ ꯑꯩ
ꯎꯝ ꯑꯗꯨꯅꯦ ꯑꯩꯅ ꯍꯥꯏꯁꯤꯅꯦꯅ ꯈꯣꯏꯗꯥꯔꯝꯗ ꯃꯥꯜꯂꯦꯕ
ꯑ
ꯈꯣꯏꯗꯥꯕꯒ ꯌꯥꯔꯣꯏ ꯍꯥꯏꯕꯣꯏꯗ
ꯂꯩꯕꯅ
ꯂꯩꯔꯦ ꯑꯩꯈꯣꯏ ꯀꯩꯅꯣꯝꯒ ꯋꯥꯔꯤ ꯁꯥꯟꯅꯦꯅ ꯍꯥꯏꯖꯜꯂꯨꯗꯥꯏ ꯑꯩꯗꯤ ꯂꯩꯔꯦ ꯑꯩꯒꯤꯗꯤ ꯃꯄꯨ ꯄꯥꯜꯗꯦꯒꯥꯏ ꯍꯥꯏꯕꯗꯣ ꯀꯥꯏꯗ ꯍꯥꯏꯔꯒꯦ
ꯑꯩꯒꯤꯗꯤ ꯃꯄꯨ ꯄꯥꯜꯂꯦ ꯑꯩꯗꯤ ꯂꯩꯖꯔꯦ ꯀꯥꯏꯅ
ꯂꯩꯒꯦꯔ ꯂꯩꯔꯣꯏꯗꯔ ꯍꯥꯥ
ꯎꯝ
ꯂꯩꯒꯦꯔ ꯂꯩꯔꯣꯏꯗ꯭ꯔꯥ ꯑꯗꯨꯝ ꯄꯡꯈꯨꯝ ꯈꯨꯝꯕ
ꯑꯗꯨ ꯈꯨꯝꯖꯤꯜꯂꯨ ꯑꯗꯨꯝ ꯂꯩꯒꯦꯔ ꯂꯩꯔꯣꯏꯔ ꯑꯩꯒꯤꯗꯤ ꯂꯩꯔꯦ ꯋꯥꯔꯤ ꯁꯥꯟꯅꯩꯁꯤ ꯑꯩꯅꯤ ꯀꯥꯏꯅ ꯍꯥꯏꯖꯜꯂꯣ ꯃꯣꯏ ꯑꯗꯨꯝ ꯇꯣꯛꯈꯔꯗꯃꯦ ꯀꯩꯝ ꯍꯥꯏꯔꯛꯑꯔꯣꯏꯗꯃꯦ ꯑꯁ ꯉꯔꯥꯡꯒꯤ ꯅꯣꯡ ꯈꯨꯆꯨꯗꯣ ꯀꯩꯗꯧꯔꯦ
ꯑꯣ ꯀꯩꯕ
ꯉꯔꯥꯡꯒꯤ ꯅꯣꯡ ꯀꯨꯆꯨꯗꯣ
ꯎꯝ
ꯑꯩꯁꯦ ꯆꯥ ꯊꯛ ꯆꯠꯄꯅꯦꯕ ꯏꯃꯥꯟꯅꯕꯒꯤ ꯍꯥꯏꯗꯤ ꯏꯃꯥꯟꯅꯕ ꯑꯩꯈꯣꯏ ꯁꯥꯟꯅꯃꯤꯟꯅꯕ ꯑꯗꯨꯗꯤ
ꯎꯝ
ꯆꯥ ꯊꯛꯄ ꯆꯠꯄꯁꯤꯗ ꯀꯩꯅꯣꯝꯒꯤ ꯀꯩꯅꯣꯒꯤ ꯕꯖꯥꯔ ꯑꯗꯋꯥꯏꯗ ꯅꯣꯡꯗꯨ ꯅꯣꯡꯗꯨꯗ ꯍꯦꯛꯇ ꯀꯩꯅꯣꯝ ꯇꯧꯒꯔꯤꯅꯦꯕ
ꯀꯅ ꯑꯗꯨꯅꯤ ꯉꯁꯥꯏꯁꯨ
ꯅ ꯆꯥꯏꯁꯨ ꯍꯥꯏꯗꯤ
ꯉꯁꯥꯏꯁꯨ ꯆꯨꯌꯦꯕ
ꯑ ꯉꯁꯥꯏ ꯉꯁꯥꯏꯅ ꯈꯔ ꯐꯩ ꯉꯔꯥꯡꯒꯤꯗꯨꯗꯤ ꯉꯔꯥꯡꯒꯤꯗꯨ
ꯉꯔꯥꯡ ꯑꯩꯥꯁꯨ ꯗꯨꯀꯥꯟꯗ ꯑꯗꯨꯝ ꯂꯩꯕꯅꯦ
ꯅꯪ ꯗꯨꯀꯥꯟ ꯂꯩꯕꯗꯣ ꯑꯗꯨꯗ ꯑꯩ ꯑꯩ ꯑꯩꯖꯨ ꯑꯩꯖꯨ ꯑꯃꯨꯛ ꯍꯧꯖꯤꯛꯀꯤ ꯅꯣꯡ ꯅꯣꯡ ꯅꯣꯡ ꯆꯨꯕꯗꯣ ꯊꯗꯔ ꯊꯠꯂ ꯂꯩꯔ
ꯊꯠꯂ ꯂꯩꯔ ꯎꯝ ꯎ
ꯑꯗꯨꯒ ꯅꯣꯡ ꯅꯣꯡ ꯆꯨꯕꯒ ꯂꯣꯏꯔꯦ ꯇꯨ ꯇ ꯇꯨ ꯌꯥꯅꯦꯗ ꯑꯩꯥꯗꯤ ꯌꯨꯝ ꯍꯜ